ꯍꯜꯂꯣ
ꯍꯜꯂꯣ ꯅꯨꯡꯉꯥꯏꯔꯤꯕ꯭ꯔꯣ ꯏꯅꯥꯎꯕꯨ ꯀꯃꯥꯏꯅ ꯇꯧꯔꯤꯒꯦ ꯍꯧꯖꯤꯛꯀꯥꯟꯁꯤꯕꯣ
ꯅꯨꯡꯉꯥꯏꯔꯤ ꯌꯥꯝ ꯑꯃ ꯅꯨꯡꯁꯥꯏ ꯃꯩꯁꯥꯗꯤ ꯈꯔ ꯈꯥꯡꯉ ꯅꯨꯡꯉꯥꯏꯕꯁꯤꯗ ꯁꯥꯕꯩ ꯆꯥꯡ ꯒꯥꯔꯤꯅꯦ ꯍꯟꯂꯛꯁꯤ ꯌꯥꯝꯕ
ꯍꯧꯖꯤꯛ ꯃꯥꯅꯤꯅꯦ ꯍꯧꯖꯤꯛꯀꯥꯟꯁꯦ ꯑꯁ ꯂꯩꯕ ꯈꯣꯠꯄꯁꯦ ꯑꯗꯨꯝ ꯉꯝꯗ꯭ꯔꯦꯅꯦ ꯌꯥꯝ ꯁꯥꯔꯦꯅꯦ ꯍꯧꯖꯤꯛꯀꯥꯟꯁꯦ ꯑꯗꯣ ꯍꯧꯖꯤꯛꯁꯤ ꯁꯦꯡꯅ ꯍꯥꯏꯔꯀꯥꯟꯗ ꯁꯥꯕꯩ ꯆꯥꯡ ꯍꯦꯟꯒꯠ ꯂꯛꯏꯖꯦ ꯎꯃꯪ ꯀꯣꯛꯊꯣꯛꯄ ꯍꯦꯟꯖꯤꯜꯂꯛꯄ ꯑꯗꯩꯗꯤ ꯑꯩꯈꯣꯏꯒꯤ ꯃꯔꯨ ꯑꯣꯏꯅ ꯎꯃꯪ ꯀꯣꯛꯊꯣꯛꯄ ꯍꯦꯟꯖꯤꯜꯂꯛꯄ ꯑꯗꯨꯒ ꯑꯩꯈꯣꯏꯒꯤ ꯑ ꯏꯔ ꯄꯣꯂꯨꯁꯟ ꯁꯟꯁꯤꯡꯁꯤ ꯃꯣꯠꯁꯤꯟꯕꯒꯤ ꯆꯥꯡ ꯇꯦꯛꯅꯣꯂꯣꯖꯤ ꯋꯥꯡꯈꯠꯂꯛꯄ ꯁꯤꯅꯀꯣ ꯊꯣꯔꯛꯄ ꯃꯩ ꯑꯩꯈꯣꯏꯒꯤ ꯃꯩꯈꯨ ꯊꯣꯛꯄ ꯏꯟꯖꯤꯟꯈꯩꯁꯦ ꯑꯌꯥꯝꯕ ꯂꯣꯏ ꯃꯨꯊꯠꯈꯤꯕꯅ ꯐꯔꯕꯖꯥꯠꯅꯦ ꯑꯁꯦꯡꯕꯗꯒꯤꯩ ꯍꯥꯏꯔꯨꯔꯒꯗꯤ ꯃꯔꯝꯗꯤ ꯃꯣꯏꯁꯤꯅ ꯏꯌꯥꯔ ꯄꯣꯂꯨꯁꯟ ꯊꯣꯛꯄꯒꯤ ꯆꯥꯡ ꯑ ꯍꯦꯟꯒꯠꯍꯜꯂꯤ ꯑꯗꯩꯗꯤ ꯎꯃꯪ ꯀꯣꯛꯊꯣꯛꯄ ꯃꯔꯨꯏ ꯑꯣꯏꯅ ꯎꯃꯪꯁꯤ ꯀꯣꯛꯊꯣꯛꯅꯤꯡꯉꯥꯏꯗꯤ ꯂꯩꯇ꯭ꯔꯕꯅꯤ ꯍꯥꯏꯅ ꯑꯩ ꯈꯜꯂꯦ ꯑꯩ ꯋꯥꯈꯜꯗ ꯃꯔꯝꯗꯤ ꯍꯧꯖꯤꯛꯁꯤ ꯑꯩꯈꯣꯏꯒꯤ ꯒ꯭ꯌꯥꯁꯅ ꯌꯨꯝꯊꯣꯡ ꯈꯨꯗꯤꯡꯃꯛ ꯒ꯭ꯌꯥꯁ ꯂꯣꯏ ꯁꯤꯖꯤꯟꯅꯔꯦ ꯅꯠꯇ꯭ꯔꯥ
ꯑꯗꯣ ꯁꯨꯝ ꯏꯌꯥꯝꯕ ꯑꯩꯈꯣꯏꯒꯤ ꯁꯨꯝ ꯒ꯭ꯌꯥꯁ ꯈꯛꯀꯤ ꯑꯣꯏꯅ ꯅꯠꯇꯅ ꯌꯨꯝ ꯌꯨꯝ ꯀꯩ ꯁꯥꯕ ꯍꯥꯏꯗꯤ ꯇꯤꯝꯕꯔꯒꯤ ꯋꯥꯔꯤꯁꯦ ꯃꯇꯇꯣꯟꯃꯨꯛꯇ ꯍꯥꯏꯔꯁꯨꯦꯛ ꯀ꯭ꯋꯥꯂꯦꯛꯇꯤꯞ ꯑꯣꯏꯕ ꯑꯥꯏꯇꯦꯝ ꯍꯥꯏꯁꯦ ꯀꯩꯅꯣꯅ ꯁꯥꯔꯤ ꯆꯅ ꯁꯥꯔꯤꯌꯦ ꯄ ꯌꯥꯔꯗꯕ ꯍꯥꯏꯗꯤ ꯑꯁꯤ ꯑꯌꯥꯝꯕꯅꯗꯤ ꯁꯁꯇꯦꯅꯦꯕꯜ ꯑꯣꯏꯕ ꯀꯔꯤ ꯌꯣꯠꯈꯤꯕꯣ ꯑꯩꯉꯣꯟꯗ ꯌꯣꯠꯅꯗꯤ ꯌꯥꯝꯕ꯭ꯔꯗꯤ ꯁꯤ ꯁꯤꯜꯂꯕꯅꯤꯅ ꯈꯪꯉꯦ
ꯁꯤꯜꯂꯦ ꯆꯥꯛꯈꯨꯝꯗꯁꯨ ꯁꯤꯜꯂꯦꯟ ꯈꯤꯇꯪꯗꯤ ꯍꯟꯊꯕ ꯄꯥꯔꯁꯦꯟꯇꯦꯖꯁꯨ ꯌꯥꯝ ꯅꯦꯝꯐꯝ ꯅꯦꯝꯐꯝꯗꯤ ꯊꯣꯛꯑꯕꯅꯤ ꯑꯗꯣ ꯏꯅꯦꯝ ꯅꯦꯝꯗꯤ ꯍꯦꯟꯖꯤꯜꯂꯛꯄ ꯆꯄꯒꯤ ꯆꯥꯡ ꯑꯃ ꯂꯩꯕ ꯍꯥꯏꯇꯥꯔꯦ ꯁꯤ ꯃꯔꯨ ꯑꯣꯏꯅ ꯎꯝ
ꯀꯃꯦ ꯍꯥꯏꯕꯤ ꯋꯥꯅ
ꯑꯩꯈꯣꯏ ꯃꯁꯤ ꯃꯔꯨ ꯑꯣꯏꯅ ꯆꯤꯡꯉꯩꯁꯤꯗ ꯀꯣꯛꯊꯣꯛꯑꯀꯥꯟꯗ ꯑꯩꯈꯣꯏꯒꯤ ꯃꯣꯏꯒꯤ ꯖꯨꯝ ꯀꯜꯇꯤꯚꯦꯁꯟꯒꯨꯝꯕ ꯇꯧꯁꯤꯜꯂꯛꯄ ꯑꯗꯩꯗꯤ ꯑꯗꯨꯒ ꯑꯩꯈꯣꯏꯒꯤ ꯃꯔꯨꯏ ꯑꯣꯏꯅ ꯏꯜꯂꯤꯒꯦꯟ ꯎꯝ ꯑꯣꯏꯕ ꯄꯣꯠꯇ ꯑꯩꯈꯣꯏꯒꯤ ꯄꯣꯄꯤꯒꯨꯝꯕ ꯊꯥꯖꯤꯜꯂꯛꯄ ꯆꯤꯡꯃꯥꯏ ꯆꯤꯡꯃꯥꯏꯁꯤ ꯇꯦꯝꯃꯀꯥꯟꯗ ꯁꯤꯅ ꯃꯔꯝ ꯑꯣꯏꯔꯀꯥꯟꯗ ꯁꯥꯕꯒꯤ ꯆꯥꯡꯁꯨ ꯍꯦꯟꯒꯠꯂꯛꯄ ꯅꯤꯡꯉꯦ ꯑꯗꯣ ꯏꯅꯥꯎ ꯃꯣꯠꯅ ꯀꯃꯥꯏꯅ ꯂꯩꯕ꯭ꯔꯥ
ꯑꯩꯒꯤꯁꯨ ꯑꯗꯨꯝ ꯃꯥꯟꯅꯔꯦ ꯢꯌꯥꯝꯕꯅ ꯍꯥꯏꯗꯣ ꯑꯩꯅ ꯍꯧꯖꯤꯛ ꯀꯩꯅꯣ ꯇꯧ ꯇꯧꯅꯤꯗꯣ ꯐꯤꯜ ꯇꯧꯒꯦ ꯇꯛꯖꯔꯝꯅꯤꯗꯣ ꯖꯨꯝ ꯀꯜꯇꯤꯚꯦꯁ ꯍꯥꯏꯗꯤ ꯇꯦꯁ ꯀꯜꯇꯤꯚꯦꯁꯟ ꯃꯦꯛꯁꯤꯃꯝ ꯗꯤꯐꯣꯔꯦꯁꯇꯦꯁꯟ ꯍꯦꯟꯒꯠꯂꯛꯏꯁꯦ ꯃꯣꯏꯒꯤ ꯐꯠꯇꯕ ꯄꯣꯠ ꯊꯥꯕ ꯑꯣꯏꯔꯝꯕ ꯌꯥꯏ ꯃꯣꯏ ꯒꯤ ꯄꯥꯝꯂꯧ ꯑꯗꯨꯝꯕꯒꯤ ꯑꯣꯏꯔꯝꯗꯧ ꯃꯥꯜꯂꯦꯅ ꯑꯩ ꯖꯨ ꯍꯥꯏꯅꯤꯡꯕꯅꯦ ꯑꯗꯨ ꯏꯌꯥꯝꯕ ꯑ ꯏꯌꯥꯝꯕꯅꯁꯨ ꯍꯥꯏꯔꯦ ꯃꯩꯈꯨ ꯏꯌꯥꯔ ꯄꯣꯂꯨꯁꯟ ꯍꯦꯡꯒꯠꯂꯛꯄꯅ ꯁꯥꯕ ꯍꯦꯟꯒꯠꯂꯦ ꯏꯟ ꯅꯥꯎꯁ ꯏꯐꯦꯛꯅꯦꯕ ꯊꯣꯛꯏꯗꯨ ꯁꯦꯡꯅ ꯍꯥꯏꯔꯗꯤ ꯀꯥꯔꯕꯣꯟꯗꯥꯏ ꯑꯥꯋꯠꯁꯥꯏꯠꯅ ꯁꯟ ꯁꯟꯂꯥꯏꯠ ꯏꯅꯔꯖꯤꯗꯣ ꯇ꯭ꯔꯦꯞ ꯇꯧꯕ ꯍꯥꯏꯗꯤ ꯁꯟꯂꯥꯏꯠ ꯏꯅꯖꯤ ꯑꯦ ꯌꯥꯝ ꯑ ꯀꯩꯅꯣꯒꯤ ꯑꯥꯔꯠꯀꯤ ꯁꯥꯔꯐꯦꯁꯇ ꯌꯩꯔꯝꯃꯒ ꯃꯥꯁꯦ ꯍꯥꯏꯐꯦꯠ ꯍꯟꯖꯒꯦ ꯇꯧꯕꯅꯦꯕ꯫
ꯃꯥꯅꯦ꯫
ꯑꯩꯈꯣꯏꯅ ꯍꯧꯖꯤꯛ ꯐꯤꯜ ꯇꯧꯔꯤꯕ ꯀꯩꯅꯣꯒꯤ ꯃꯩꯁꯥ ꯑꯣꯏꯒꯦꯔꯥ ꯃꯥ ꯀꯩꯅꯣ ꯑꯣꯏ ꯃꯌꯥꯝꯖꯦ ꯗꯥꯏꯔꯦꯛ ꯑꯣꯏꯕ ꯁꯟ ꯏꯟꯁꯣꯂꯦꯁꯟꯗꯣ ꯐꯪꯗꯕꯅꯦ ꯑꯩꯈꯣꯏꯗ ꯐꯪꯒꯤꯗꯨ ꯀꯩꯅꯣ ꯇꯧꯔꯕ ꯃꯇꯨꯡꯗ ꯑꯥꯔꯠꯀꯤ ꯁꯔꯐꯦꯁ ꯇꯥ ꯌꯩꯔꯨ ꯃꯇꯨꯡ ꯍꯟꯗꯣꯛꯄꯗꯨꯅꯦꯕ ꯇꯧꯔꯤꯗꯨ
ꯎꯝ ꯃꯥꯅꯦ
ꯑꯗꯨ ꯒ꯭ꯔꯤꯟ ꯍꯥꯎꯁ ꯒ꯭ꯌꯥꯁ ꯉꯥꯛꯇ ꯇ꯭ꯔꯦꯞ ꯇꯧꯁꯤꯜꯂꯦ ꯑꯗꯨꯗꯨꯅ ꯁꯥꯒꯠꯂꯦ ꯂꯩꯕꯝ ꯂꯥꯛꯐꯝ ꯑꯩꯈꯣꯏ ꯃꯅꯤꯄꯨꯔꯁꯦ ꯁꯥꯏ ꯍꯥꯏꯁꯦ ꯌꯥꯝꯅ ꯁꯥꯗ꯭ꯔꯕꯅꯦ ꯑꯥ ꯒꯨꯍꯥꯇꯤꯗ ꯃꯅꯤꯄꯨꯔꯗ ꯍꯦꯛ ꯂꯥꯟꯊꯣꯛ ꯒꯨꯍꯥꯇꯤ ꯁꯨꯝ ꯂꯩꯕꯗ ꯁꯣꯔ ꯍꯣꯟ ꯉꯝꯄꯣꯠꯇꯦ ꯁꯥꯕꯗ ꯑꯗꯒꯤ ꯗꯦꯂꯤꯗꯒꯗꯤ ꯄꯨꯔꯥ ꯃꯑꯣꯡ ꯑꯝꯗꯅꯦ ꯁꯥꯔꯤꯖꯦ ꯑꯈꯣꯏ ꯃꯅꯤꯄꯨꯔꯗꯤ ꯁꯦꯡꯅ ꯁꯥꯕ ꯌꯧꯕꯨ ꯌꯧꯗ꯭ꯔꯝꯅꯦ ꯁꯤꯕꯧꯇ ꯑꯩꯈꯣꯏꯁꯦ ꯍꯤꯡꯕ ꯉꯝꯗꯦꯕ ꯁꯤꯐꯥꯎꯗ ꯈꯥꯡꯉꯝꯗ꯭ꯔꯤꯁꯤꯅꯗꯤ ꯁꯤꯗꯩ ꯍꯦꯟꯅꯒ ꯁꯥꯈ꯭ꯔꯗꯤ ꯀꯔꯝꯕ ꯐꯤꯕꯝꯗꯅꯣ ꯍꯤꯡꯗꯨꯏ ꯁꯤꯅꯤ
ꯃꯥꯅꯤ
ꯑꯦ ꯗꯤꯐꯣꯔꯦꯁꯇꯦꯁꯟꯒꯤ ꯋꯥꯔꯤꯗꯨꯗ‌ ꯏꯌꯥꯝꯕ ꯉꯁꯥꯏꯒꯤ꯫ ꯏꯁꯤꯡ ꯃꯅꯤꯄꯨꯔꯗ ꯈꯪꯍꯧꯗꯅ ꯏꯁꯤꯡ ꯏꯆꯥꯎ ꯉꯥꯛ ꯂꯩꯇ ꯊꯣꯛꯍꯜꯂꯤꯗꯣ ꯑꯩ ꯀꯩꯅꯣ ꯗꯤꯐꯣꯔꯦꯁꯇꯦꯁꯟ ꯑꯃꯃꯪ ꯀꯣꯛꯊꯣꯛꯄ ꯄꯣꯠꯇꯨꯅꯅꯤ ꯂꯩ ꯏꯌꯥꯝꯕꯒꯤ ꯄꯤꯒꯅꯤ꯫
ꯃꯥꯅꯦ ꯆꯨꯝꯃꯦ ꯑꯗꯣ ꯑꯃꯔꯣꯝꯗ ꯑꯗꯣ ꯍꯧꯖꯤꯛꯁꯦ ꯃꯔꯨꯑꯣꯏ ꯑꯣꯏꯅ ꯏꯟꯗꯤꯌꯥ ꯒꯣꯚꯔꯃꯦꯟꯅꯁꯨ ꯑꯥ ꯌꯥꯝ ꯀꯟꯅ ꯍꯣꯠꯅꯔꯤ ꯑꯗꯣ ꯃꯔꯨ ꯑꯣꯏꯅ ꯆꯩꯅꯥꯒꯨꯝꯕꯗꯗꯤ ꯑꯦꯂꯛꯇ꯭ꯔꯤꯛꯅ ꯃꯍꯨꯠ ꯂꯣꯏ ꯁꯤꯜꯂꯦꯕ ꯍꯧꯖꯤꯛ ꯆꯦ ꯑꯌꯥꯝꯕꯅ ꯑꯗꯣ ꯑꯈꯣꯏꯒꯤ ꯏꯟꯗꯤꯌꯥ ꯒꯣꯔꯃꯦꯟꯅꯁꯨ ꯀꯟꯅꯕꯨꯗꯤ ꯍꯣꯠꯅꯕꯤꯔꯤ ꯑꯗꯣ ꯑꯥ ꯑꯩꯒꯤ ꯋꯥꯈꯟꯗꯗꯤ ꯃꯁꯤꯒꯤ ꯑꯥ ꯃꯩꯈꯨ ꯊꯣꯛꯄ ꯑꯈꯣꯏꯒꯤ ꯑ ꯀꯩꯅꯣꯉꯩꯁꯦ ꯂꯣꯏꯅ ꯁꯤꯟꯗꯣꯛꯈ꯭ꯔꯀꯥꯟꯗ ꯑꯥ ꯑꯦꯂꯦꯛꯇ꯭ꯔꯤꯛꯅ ꯃꯍꯨꯠ ꯁꯤꯟꯕꯅ ꯐꯕ꯭ꯔꯥꯅ ꯈꯜꯂꯦ ꯃꯔꯝꯗꯤ ꯀꯥꯔꯕꯣꯟꯗꯥꯏꯑꯛꯁꯥꯏꯠ ꯊꯣꯛꯄꯒꯤ ꯆꯥꯡꯁꯤꯅ ꯑꯩꯈꯣꯏꯒꯤꯁꯤ ꯅꯩꯁꯤꯜꯂꯩꯔꯀꯥꯟꯗ ꯉꯁꯥꯏꯒꯤ ꯑꯥ ꯏꯅꯥꯎ ꯍꯥꯏꯕꯤꯒꯤꯕꯗꯨ ꯑꯩꯈꯣꯏꯒꯤ ꯑ ꯅꯨꯡꯁꯥꯒꯤ ꯃꯩꯁꯥꯁꯦ ꯑꯥꯔꯠꯇ ꯊꯥꯔꯀꯥꯟꯗ ꯔꯤꯐ꯭ꯂꯦꯛ ꯇꯧꯔ ꯆꯠꯈꯤꯗꯧꯗꯣ ꯑꯃꯨꯛ ꯍꯨꯖꯤꯛꯀꯤ ꯒ꯭ꯌꯥꯁ ꯃꯌꯥꯝꯗꯨꯅ ꯂꯣꯏ ꯐꯥꯖꯤꯜꯂ ꯊꯝꯕꯅꯤꯅ ꯁꯥꯕꯩ ꯆꯥꯡꯖꯤꯖꯨ ꯍꯦꯟꯒꯠꯄꯀꯣ ꯑꯗꯣ ꯑꯩꯈꯣꯏꯒꯤ ꯑ ꯍꯥꯏꯌꯣ
ꯑꯗ ꯀꯩꯅꯣꯒꯤ ꯍꯧꯖꯤꯛ ꯌꯥꯝꯕꯅ ꯏꯂꯦꯛꯇ꯭ꯔꯤꯛꯀꯤ ꯚꯦꯍꯤꯀꯜ ꯂꯣꯏ ꯁꯤꯟꯗꯣꯛ ꯍꯧꯖꯤꯛ ꯍꯥꯏꯕꯗꯣ ꯑꯗꯨ ꯁꯤꯁꯇꯦꯝꯗꯨ ꯁꯣꯏꯕ ꯑꯣꯏꯔꯝꯗꯦ ꯑꯦꯂꯦꯛꯇ꯭ꯔꯤꯛ ꯒꯥꯔꯤꯁꯤ ꯂꯣꯏ ꯇꯥꯡꯉꯦ ꯍꯧꯖꯤꯛꯁꯦ ꯑꯦꯂꯦꯛ ꯑꯦꯂꯦꯇ꯭ꯔꯤꯛꯀꯤ ꯒꯥꯔꯤ ꯆꯨꯝꯅꯈꯛꯀꯤ ꯁꯥꯏ-ꯁꯥꯏꯀꯜ ꯑꯃ ꯍꯥꯏꯔꯁꯨ ꯑꯦꯂꯦꯛꯇ꯭ꯔꯤꯛ ꯁꯥꯏꯀꯜ ꯊꯣꯛꯑꯦꯕ ꯍꯧꯖꯤꯛꯁꯦ꯫
ꯃꯥꯅꯤ꯫
ꯁꯥꯏꯀꯜꯁꯦ ꯂꯩꯒꯦ ꯆꯠꯄꯗ ꯂꯤꯁꯤꯡ ꯍꯨꯝꯐꯨ ꯍꯨꯝꯗ꯭ꯔꯥ ꯄꯤꯁꯤꯜꯂꯝꯕ ꯍꯥꯏꯇꯥꯔꯦ꯫
ꯍꯣꯏ
ꯈꯤꯇꯡ ꯏꯐꯦꯛꯇꯤꯕ ꯑꯣꯏꯕ ꯋꯥꯠꯄ ꯑꯩꯈꯣꯏꯗ ꯍꯦꯛꯇ ꯂꯤꯁꯤꯡ ꯍꯨꯝꯐꯨ ꯍꯨꯝꯗ꯭ ꯔꯥꯗꯣ ꯄꯤꯔꯒ ꯁꯥꯏꯀꯜ ꯗꯨꯝ ꯂꯩꯔꯨꯔꯕꯗꯤ ꯉꯝꯗꯕꯅꯦ ꯒꯞꯇ꯭ꯔ ꯄꯤꯕ ꯁꯥꯏꯀꯜ ꯂꯩꯔ ꯊꯣꯛꯑꯦꯕ ꯑꯗꯒꯤ ꯑꯗꯒꯤ ꯏꯂꯦꯛꯇ꯭ꯔꯤꯛ ꯚꯦꯍꯤꯀꯜ ꯍꯥꯏꯔꯣ꯫ ꯃꯌꯥꯝꯗꯒꯤ ꯃꯥꯅ ꯃꯃꯟꯁꯦ ꯈꯔ ꯍꯦꯟꯅ ꯍꯦꯜꯂꯞ ꯍꯦꯜꯂꯞ ꯂꯩꯌꯦꯕ ꯑꯔꯥꯞ ꯃꯤ ꯃꯌꯥꯝꯁꯦ ꯂꯩꯒꯦ ꯈꯜꯂꯁꯨ ꯄꯩꯁꯥꯗꯣ ꯁꯨꯝꯗ ꯃꯃꯟꯗꯣ ꯇꯥꯡꯕꯅꯤꯅ ꯑꯍꯣꯡꯕꯗꯣ ꯍꯦꯛꯇ ꯂꯩꯈꯤꯕ꯫ ꯄꯦꯇ꯭ꯔꯣꯜꯒꯤ ꯑꯗꯨꯗꯒꯤ ꯍꯥꯟꯅꯒꯤ ꯃꯩꯈꯨ ꯄꯨꯊꯣꯔꯛꯇ ꯋꯥ ꯑꯗꯨ ꯍꯥꯃꯨ ꯍꯥꯃꯨ ꯑꯃꯨꯛꯕ ꯑꯁꯤ ꯒꯃꯦꯟꯒꯤ ꯑꯣꯏꯕ ꯄ꯭ꯂꯥꯟ ꯑꯃ ꯇꯧꯔꯀꯥꯟꯗ ꯏꯂꯦꯛꯇ꯭ꯔꯤꯛ ꯚꯦꯍꯤꯀꯜꯁꯤꯅ ꯃꯥꯒꯤ ꯄꯥꯔꯁꯦꯟꯁꯦ ꯍꯥꯏꯗꯤ ꯃꯥꯒꯤ ꯄ꯭ꯔꯥꯏꯖꯇꯣ ꯗꯣꯞ ꯈꯔ ꯇꯧꯊꯔ ꯃꯌꯥꯝꯁꯤꯁꯨ ꯑꯩꯈꯣꯏꯜꯥ ꯁꯦ ꯄꯥꯝꯗꯤ ꯄꯥꯝꯅꯔ ꯂꯩꯗꯤ ꯂꯩꯅꯤꯡꯉ ꯏꯁꯥ ꯂꯩꯇ꯭ꯔꯁꯨ ꯁꯨꯝ ꯌꯦꯡꯉ ꯇꯣꯛꯅꯕꯒꯤ ꯃꯑꯣꯡꯗ ꯃꯌꯥꯝ ꯑꯃ ꯎꯁꯨ ꯎꯨꯏꯌꯦꯕ ꯐꯩ ꯈꯪꯕ ꯃꯤꯗꯤ ꯂꯣꯢ ꯈꯪꯅꯔꯕ ꯁꯤ ꯐꯠꯇꯦ ꯁꯤꯁꯤꯅ ꯑꯐꯕ ꯑꯣꯏꯗꯦꯁꯦ ꯂꯣꯏꯅ ꯑꯩꯁꯨ ꯈꯪꯉꯦ ꯢꯌꯥꯝꯕꯁꯨ ꯈꯪꯉꯝꯅꯤ ꯑꯦꯛꯇꯤꯞ ꯍꯦꯛ ꯀꯂꯝ ꯂꯩꯒꯦ ꯆꯠꯂꯣ ꯄꯩꯁꯥꯗꯣ ꯁꯨꯗꯕꯅꯤꯅ ꯑꯁꯣꯝꯗ ꯑꯁ ꯑꯣꯕꯤꯗ ꯏ ꯍꯜ ꯃꯜꯂꯦ ꯇ ꯍꯜꯂꯛꯑꯦ ꯄꯦꯇ꯭ꯔꯣꯜꯗꯨ ꯂꯩꯔ ꯍꯜꯂꯛꯑꯦ ꯑꯗꯨꯗꯤ ꯍꯥꯟꯅꯒꯤ ꯃꯑꯣꯡꯗ ꯑꯗꯨꯝ ꯇꯥꯔ ꯇꯣꯛꯑꯦ ꯏꯅꯤꯁꯤ ꯑꯗꯨ ꯈꯔꯁꯨ ꯂꯧꯍꯟꯅꯤꯡꯉꯦꯌꯥꯝ
ꯎꯝ ꯎꯝ ꯑꯗꯩꯗꯤ ꯁꯦꯡꯅ ꯍꯥꯏꯔꯒ ꯏꯂꯦ ꯍꯧꯛꯀꯤꯍꯤ ꯏꯟꯗꯤꯌꯥꯒꯤ ꯀꯝꯄꯅꯤꯅ ꯁꯥꯔꯤꯁꯦ ꯑꯌꯥꯝꯕꯅ ꯑꯩꯈꯣꯏꯒꯤ ꯑꯥ ꯀꯣꯏ ꯍꯣꯏ ꯀ꯭ꯋꯥꯂꯤꯇꯤꯁꯨ ꯃꯦꯟꯇꯦꯟ ꯈꯤꯇꯪ ꯇꯧꯗꯕꯩ ꯆꯥꯡ ꯎꯕ ꯍꯥꯏꯗꯤ ꯌꯦꯡꯕꯗ ꯊꯧꯔꯀꯥꯟꯗ ꯑꯩꯈꯣꯏꯒꯤ ꯄ꯭ꯔꯣꯕ꯭ꯂꯦꯝ ꯃꯌꯥꯝ ꯊꯣꯛꯄ ꯌꯥꯒꯟꯗꯕꯒꯨꯝꯕ ꯑꯗꯩꯗꯤ ꯃꯇꯣꯝꯗ ꯑꯩꯈꯣꯏꯒꯤ ꯊꯧ ꯊꯧꯅꯒ ꯃꯩꯒ ꯆꯥꯛꯈꯠꯂꯛꯄꯒꯨꯝꯕ
ꯇꯦꯛꯅꯣꯂꯣꯖꯤꯁꯤ ꯌꯥꯝ ꯁꯦꯡꯅꯔꯗꯤ ꯑꯗꯨꯒꯤ ꯇꯦꯁꯂꯥ ꯇꯦꯁꯂꯥꯒꯨꯝꯕ ꯍꯥꯏꯇꯥꯔꯦ ꯑꯗꯩ ꯃꯒꯤ ꯐꯣꯔꯦꯟ ꯀꯥꯔ ꯑꯦꯝ ꯖꯤꯒꯨꯝꯕ ꯃꯣꯏꯒꯨꯝꯕꯒ ꯁꯦꯝꯃꯛꯢꯗꯣ ꯀꯔꯤꯅꯣ ꯂꯥꯏꯁꯦꯁ ꯇꯧꯔꯀꯥꯟꯗ ꯁꯦꯝꯅꯕ ꯍꯣꯠꯅꯒꯗꯕꯅꯦꯕ ꯒꯃꯦꯟꯒꯤ ꯃꯦꯠ ꯏꯟ ꯏꯟꯗꯤꯌꯥ ꯄꯣꯂꯤꯁꯤ ꯍꯧꯗꯣꯛꯈ꯭ꯔꯦ ꯃꯦꯠ ꯄꯣꯂꯤꯁꯤꯒꯤ ꯃꯈꯥꯗ ꯁꯦꯝꯕ ꯑꯣꯏꯔꯕꯅꯤꯕ ꯁꯣꯏꯗꯅ
ꯃꯥꯅꯦ
ꯁꯤꯗꯣ ꯍꯧꯗꯣꯛ ꯇꯥꯔꯁꯨ ꯁꯦꯝꯕꯗꯣ ꯀ꯭ꯋꯥꯂꯤꯇꯤ ꯂꯩꯍꯟꯗ꯭ꯔꯗꯤ ꯀꯩꯗꯧꯕꯅꯤ ꯑꯩꯈꯣꯏꯅ ꯊꯅ ꯂꯦꯝꯕ ꯑꯃ ꯂꯩꯕꯗ ꯏꯟꯗꯤꯌꯥꯒꯤ ꯂꯦꯝꯅ ꯆꯩꯅꯥꯒꯤ ꯏꯔꯤꯗꯣ
ꯎꯝ
ꯀꯩꯅꯃꯥꯏ ꯂꯩꯕꯗꯤ ꯍꯣꯡꯉꯦꯕ ꯍꯣꯡꯕꯗꯣ ꯑꯅꯤ ꯑꯅꯤ ꯂꯩꯕ ꯃꯃꯜꯗꯣ ꯏꯟꯗꯤꯌꯥ ꯂꯦꯞ ꯑꯃ ꯂꯩꯕ ꯃꯃꯜ ꯃꯥꯟꯅꯩꯑꯦꯕ
ꯍꯣꯏ
ꯢꯟꯗꯤꯌꯥꯔ ꯄꯣꯠꯅꯤ ꯍꯥꯏꯔꯗꯤ ꯐꯕꯒꯤ ꯃꯑꯣꯡꯗ ꯏꯟꯗꯤꯌꯥꯔꯄꯣꯠ ꯑꯗꯨꯝ ꯂꯩꯅꯩꯌꯦꯕ ꯑꯗꯨꯈꯣꯏꯁꯨ ꯍꯥꯏꯗꯤ ꯀ꯭ꯋꯥꯂꯤꯇꯤꯗꯨ ꯃꯦꯟꯇꯦꯟ ꯇꯧꯕꯗꯣ ꯆꯥꯏꯅꯥꯒꯤ ꯄꯣꯠꯁꯦ ꯑꯌꯥꯝꯕꯅꯗꯤ ꯃꯃꯜ ꯀ꯭ꯋꯥꯂꯤꯇꯤ ꯢꯌꯥꯎ ꯌꯥꯎꯗꯕꯅꯦꯕ ꯁꯦꯡꯅ ꯃꯥꯔꯀꯦꯠ ꯃꯥꯔꯀꯦꯠꯇꯨ ꯎꯟꯁꯤꯜꯂꯨꯔꯒꯦ ꯃꯥꯔꯀꯦꯠꯇꯣ ꯆꯥꯊꯣꯛꯎꯔꯒꯦ ꯂꯥꯛꯄꯅꯦꯕ ꯃꯣꯏꯅ ꯃꯥꯁ ꯄꯨꯔꯥ ꯁꯥꯏꯅ
ꯑꯗꯣ ꯁꯦꯡꯅ ꯍꯣꯏ ꯏꯟꯗꯤꯌꯥꯒꯤꯁꯨ ꯐꯖꯅ ꯃꯦꯟꯇꯦꯟ ꯇꯧꯔꯗꯤ ꯑꯩꯈꯣꯏꯅ ꯁꯤꯖꯤꯟꯅꯗꯧꯕ ꯑꯗꯨꯒ ꯄꯣꯠꯇꯨꯁꯨ ꯃꯃꯟꯗꯨ ꯈꯤꯇꯪ ꯔꯤꯖꯅꯦꯟ ꯔꯤꯖꯅꯦꯕꯜ ꯑꯣꯏꯕ ꯄ꯭ꯔꯥꯏꯁꯀꯨꯝꯕꯗ ꯄꯤꯕꯤꯔꯗꯤ ꯑꯩꯈꯣꯏꯒꯤ ꯁꯤꯇꯤꯖꯦꯟꯁꯤꯡꯁꯦ ꯐꯪꯍꯟꯕꯤꯔꯗꯤꯀꯣ ꯍꯣꯏ ꯃꯥꯅ ꯑꯇꯣꯞꯄꯗ ꯑꯩꯈꯣꯏꯒꯤ ꯑꯦꯛꯁꯄꯣꯠ ꯇꯧꯈꯤꯕꯗ ꯃꯃꯜ ꯍꯦꯟꯒꯠꯈꯤꯕꯗꯨꯅ ꯑꯗꯨꯅ ꯑꯃꯔꯣꯝꯗ ꯂꯩꯕꯥꯛꯇꯨꯒꯤ ꯃꯥꯒꯤ ꯄ꯭ꯔꯣꯐꯤꯠ ꯌꯦꯡꯕꯒꯤꯅꯤ ꯑꯗꯨꯗꯤ ꯑꯩꯈꯣꯏꯅ ꯄ꯭ꯔꯖꯥꯁꯤꯡ ꯁꯤꯇꯤꯖꯦꯟ ꯑꯃꯅ ꯎꯐꯝ ꯊꯣꯛꯎꯗ꯭ꯔꯦꯕ ꯑꯗꯨꯗꯤ ꯑꯩꯈꯣꯏꯒꯤ ꯏꯟꯗꯤꯌꯥꯒꯤ ꯏꯀꯅꯃꯤꯗ ꯋꯥꯡꯖꯔꯛꯅꯕꯒꯤꯅꯦ ꯑꯩꯈꯣꯏꯁꯨ ꯍꯔꯥꯎꯐꯝ ꯊꯣꯛꯑꯦꯅ ꯈꯜꯂꯁꯦꯕ ꯑꯗꯣ ꯑꯩꯈꯣꯏꯒꯤ ꯏꯟꯗꯤꯌꯥꯒꯤ ꯇꯤꯖꯦꯟꯁꯤꯡꯗ ꯄꯤꯕ ꯃꯇꯝꯗꯗꯤ ꯌꯥꯝꯅ ꯔꯤꯖꯅꯦꯕꯜ ꯑꯣꯏꯕ ꯄ꯭ꯔꯥꯏꯁꯀꯨꯝꯕꯗ ꯐꯪꯍꯟꯕꯁꯤ ꯌꯥꯝ ꯗꯔꯀꯥꯔ ꯀꯥꯜꯂꯩꯅ ꯈꯜꯂꯦ ꯃꯔꯝꯗꯤ ꯍꯣꯏ ꯃꯣꯏꯒꯤꯖꯨ ꯄꯣꯠꯁꯤ ꯁꯥꯟꯅꯕ ꯍꯣꯠꯅꯔꯛꯄꯗ ꯃꯌꯥꯝ ꯆꯪꯂꯦ ꯑꯗꯨꯏ ꯖꯨ ꯏꯟꯗꯤꯌꯥꯅ ꯄꯣꯂꯤꯁꯤ ꯑꯃ ꯁꯤꯟꯕꯤꯔꯀꯥꯟꯗꯀꯣ ꯍꯥꯏꯔꯤꯕ ꯃꯃꯜꯖꯤꯡꯖꯦ ꯑꯗꯨꯃꯥꯏꯅ ꯇꯧꯕꯅ ꯐꯕ꯭ꯔꯅ ꯈꯟꯕ ꯍꯥꯏꯇꯥꯔꯦ ꯑꯗꯨ ꯑꯣꯏꯕ ꯇꯥꯔꯒꯗꯤ ꯑꯗꯨꯒꯤ ꯄꯣꯠꯇꯨ ꯃꯥꯏꯅ ꯄ꯭ꯔꯥꯏꯖꯁꯤ ꯌꯥꯝ ꯅꯦꯝꯕ ꯄ꯭ꯔꯥꯏꯖꯇ ꯄ꯭ꯔꯖꯥꯁꯤꯡꯅ ꯐꯪꯍꯜꯂꯗꯤ ꯁꯤꯖꯤꯟꯅꯔꯛꯄ ꯄ ꯍꯦꯜꯂꯛꯀꯅꯤ ꯑꯗꯩꯗꯤ ꯑꯩꯈꯣꯏꯁꯨ ꯇꯁꯦꯡꯅ ꯍꯥꯏꯔꯀꯥꯟꯗ ꯑꯦꯂꯦꯛꯇ꯭ꯔꯤꯛꯀꯤ ꯕꯦꯍꯤꯀꯜꯖꯦ ꯁꯤꯖꯤꯟꯅꯅꯤꯡꯉꯦꯕ ꯀꯩꯁꯨ ꯑꯩꯈꯣꯏ ꯑꯣꯏꯜꯅ ꯆꯦꯟꯕ ꯒꯥꯔꯤꯖꯤꯡꯖꯦ ꯄꯥꯝꯗ꯭ꯔꯦꯕ ꯃꯔꯝꯗꯤ ꯃꯁꯤ ꯊꯧꯔꯨꯅꯤ ꯊꯥꯎ ꯍꯥꯟꯅꯗꯣꯏꯅꯤ ꯑꯥ ꯄꯩꯁꯥ ꯆꯠꯂꯤꯅꯤ ꯑꯦꯛꯁꯇ꯭ꯔꯥ ꯇꯣꯉꯥꯟꯅ ꯑꯗꯣ ꯑꯦꯂꯦꯛꯇ꯭ꯔꯤꯛꯀꯤꯗꯨ ꯂꯩꯒ꯭ꯔꯒꯗꯤ ꯄꯩꯁꯥ ꯆꯠꯂꯔꯣꯏ ꯃꯩꯒꯤ ꯄꯩꯁꯥ ꯊꯤꯕꯗꯨ ꯄꯨꯜꯂꯞ ꯏꯃꯨꯡꯒꯤ ꯊꯤꯕꯗꯨ ꯌꯥꯎꯔꯀꯥꯟꯗ ꯆꯥꯔꯖ ꯉꯥꯏꯍꯥꯛ ꯇꯧꯖꯕꯗꯨꯅꯦ ꯑꯗꯨ ꯑꯩꯈꯣꯏꯗꯁꯨ ꯄꯩꯁꯥ ꯌꯥꯝ ꯁꯦꯞ ꯑꯣꯏꯗꯣꯏꯅꯦ ꯑꯃꯔꯣꯝꯗ ꯍꯥꯏꯔꯨꯔꯒꯗꯤ ꯎꯝ
ꯑꯗꯨ ꯌꯥꯝ ꯒꯃꯦꯟꯒꯤ ꯏꯌꯥꯝꯕꯅ ꯍꯥꯏꯐꯦꯠ ꯍꯪꯕꯗ ꯑꯩꯈꯣꯏꯒꯤ ꯍꯦꯜꯠ ꯁꯦꯛꯇꯔꯗ ꯑꯥ ꯑꯩꯈꯣꯏꯒꯤ ꯁꯕꯁꯤꯗꯤ ꯃꯌꯥꯝ ꯄꯤꯗꯅ ꯑꯩꯅ ꯅꯥ ꯇꯥꯔꯁꯨ ꯑꯩꯒꯤ ꯑꯣꯄꯔꯦꯁꯟꯗꯨꯒꯤ ꯂꯨꯄꯥ ꯂꯥꯛ ꯑꯃ ꯆꯪꯕ ꯃꯇꯝꯗ ꯒꯃꯦꯟꯒꯤ ꯆꯤꯃꯦ ꯍꯥꯛꯁꯦꯜꯕꯨ ꯍꯥꯏꯔꯖꯨ ꯑꯗꯒꯤ ꯄꯤ ꯑꯦꯝ ꯍꯦꯜ ꯀꯥꯔꯠꯄꯨ ꯍꯥꯏꯔꯖꯨ ꯁꯤꯖꯤꯟꯅꯔꯀꯥꯟꯗ ꯄꯩꯁꯥꯗꯣ ꯐꯤꯞꯇꯤ ꯄꯥꯔꯁꯦꯟ ꯅꯥꯏꯟꯇꯤ ꯄꯥꯔꯁꯦꯟꯕꯧ ꯇꯥꯕꯤꯗꯅ ꯄꯩꯁꯥ ꯌꯥꯝ ꯆꯪꯗꯦꯗꯅ ꯑꯗꯨꯒꯤ ꯃꯑꯣꯡꯗ ꯍꯥꯏꯗꯤ ꯀꯝꯄꯅꯤꯗꯨꯅ ꯒꯥꯔꯤ ꯄꯨꯊꯣꯛꯆꯔꯤꯗꯣ ꯃꯣꯏꯅ ꯂꯨꯄꯥ ꯂꯥꯛ ꯃꯔꯤ ꯆꯪꯉꯒ ꯃꯥꯒꯤ ꯍꯥꯏꯗꯤ ꯂꯥꯛ ꯃꯔꯤ ꯆꯪꯉꯒ ꯃꯥꯏ ꯄ꯭ꯔꯗꯛꯇꯨ ꯄꯨꯊꯣꯛꯑꯒ ꯁꯦꯝꯕ ꯄꯣꯠꯇꯨꯅ ꯂꯨꯄꯥ ꯂꯥꯛ ꯇꯔꯨꯛ ꯇꯔꯦꯠꯇꯤ ꯌꯣꯟꯅꯤꯡꯉꯛꯀꯅꯤ ꯃꯥꯖꯨ ꯃꯃꯟꯗꯤ ꯀꯩꯁꯨ ꯇꯥꯟꯅꯗꯤ ꯌꯣꯜꯂꯛꯑꯔꯣꯏꯕ ꯑꯗꯥꯏꯅ ꯇꯧꯗꯅ ꯒꯣꯔꯃꯦꯟꯅꯖꯨ ꯍꯦꯜꯠ ꯁꯦꯛꯇꯔꯗ ꯇꯧꯔꯤꯗꯨꯃꯥꯏꯅ ꯁꯕꯁꯤꯗꯤ ꯍꯥꯏꯇꯥꯔꯦ ꯃꯣꯏꯗ ꯄꯩꯁꯥ ꯊꯥꯗꯕꯤꯕ ꯍꯥꯏꯇꯥꯔꯦ ꯒꯥꯔꯤ ꯁꯥꯕꯗꯨꯗ ꯐꯣꯝ ꯍꯥꯏꯔꯦ ꯀꯩꯅꯣ ꯀꯔꯤ ꯐꯣꯝ ꯑꯃ ꯁꯀꯤꯝ ꯑꯃ ꯂꯤꯡꯈꯠꯄꯅꯤ ꯈꯪꯗꯦ ꯀꯩꯅꯣꯝ ꯇꯧꯔ ꯑꯗꯨ ꯇꯧ ꯇꯥꯔꯗꯤ ꯒꯥꯔꯤꯒꯤ ꯃꯃꯜꯗꯤ ꯍꯟꯊꯔꯛꯀꯅꯤ ꯈꯜꯂꯦ ꯑꯩꯒꯤꯁꯨ ꯑꯗꯨ ꯅꯠꯇ꯭ꯔꯤꯉꯩꯒꯤ ꯍꯧꯖꯤꯛꯁꯦ ꯃꯃꯜ ꯇꯥꯟ ꯆꯥꯗ꯭ꯔꯗꯤ ꯁꯨꯝ ꯇꯥꯡꯈꯠꯈꯤꯕꯒꯤ ꯃꯑꯣꯡ ꯑꯃ ꯂꯩꯅꯤꯕ ꯍꯟꯗꯛ ꯒꯥꯔꯤꯒꯤ ꯃꯇꯥꯡ ꯏꯌꯥꯝꯕ ꯏꯟꯖꯤꯟ ꯊ꯭ꯔꯤ ꯍꯟꯗ꯭ꯔꯦꯠ ꯐꯤꯞꯇꯤꯒꯤ ꯃꯈꯥꯖꯤꯗ ꯄ꯭ꯔꯥꯏꯁ ꯗ꯭ꯔꯣꯞ ꯇꯧꯕ ꯁꯤꯛꯁ ꯍꯟꯗ꯭ꯔꯦꯗ ꯐꯤꯐꯇꯤꯒꯤ ꯃꯊꯪ ꯄꯩꯁꯥ ꯇꯥꯡꯈꯠꯄ ꯇꯧꯈꯤꯕꯅꯦꯕ ꯑꯗꯨꯅ ꯄꯩꯁꯥꯒꯨꯝꯕ ꯇꯥꯡꯈꯠꯄ ꯅꯠꯇꯕ ꯑꯩꯈꯣꯏꯅ ꯄꯥꯝꯖꯔꯤꯖꯤꯅ ꯍꫭꯡꯗꯔꯛꯄ ꯄꯥꯝꯃꯦꯕ
ꯍꯣꯏ ꯍꯣꯏ
ꯂꯩꯍꯟꯒꯦ ꯍꯥꯏ ꯇꯥꯔꯗꯤ ꯑꯩꯈꯣꯏ ꯍꯧꯖꯤꯛ ꯂꯩꯔꯤꯕ ꯄ꯭ꯔꯖꯥ ꯃꯌꯥꯝꯁꯤꯗ ꯃꯣꯕꯥꯏꯜ ꯐꯣꯟ ꯂꯣꯏ ꯂꯣꯏꯅ ꯑꯦꯐꯣꯔꯗꯦꯕꯜ ꯑꯣꯏꯕ ꯉꯝꯃꯛꯏꯖꯦ ꯁꯤꯒꯤ ꯁꯤꯇꯔꯁꯦ ꯍꯩꯖꯤꯛ ꯍꯥꯏꯇꯥꯔꯦ ꯑꯦꯟꯗ꯭ꯔꯣꯏꯗ ꯃꯌꯥꯝ ꯀꯩꯅꯣ ꯉꯝꯃꯛ ꯏꯖꯦ ꯑꯦꯟ꯭ꯔꯣꯏꯗ ꯐꯣꯟꯁꯦ ꯂꯤꯁꯤꯡ ꯑꯍꯨꯝ ꯄꯤꯕ ꯐꯧ ꯐꯪꯪꯉꯦꯕ ꯍꯧꯖꯤꯛꯁ ꯑꯍꯨꯝ ꯃꯔꯤ ꯄꯤꯕ ꯕꯥꯎ ꯑꯗꯨꯗꯤ ꯐꯦꯃꯤꯂꯤꯅ ꯑꯦꯟꯗ꯭ꯔꯣꯏꯗ ꯐꯣꯟ ꯑꯃ ꯄꯥꯏꯒꯦ ꯍꯥꯏꯇꯥꯥꯔꯁꯨ ꯑꯗꯨꯝ ꯐꯪ ꯉꯝꯃꯦ ꯁ꯭ꯃꯥꯔꯠ ꯐꯣꯟ ꯑꯃ ꯄꯥꯏ ꯌꯥꯕ ꯃꯥꯏ ꯃꯥꯏ ꯀ꯭ꯋꯥꯂꯤꯇꯤꯒꯤ ꯃꯇꯨꯡ ꯏꯟꯅ ꯃꯣꯏ ꯑꯇꯥꯡꯕ ꯒꯥꯔꯤ ꯌꯣꯟꯕꯗ ꯑꯩꯈꯣꯏ ꯀꯩꯁꯨ ꯈꯟꯕ ꯅꯠꯇꯕ ꯇꯥꯇꯥꯒꯤ ꯂꯨꯄꯥ ꯂꯥꯛ ꯑꯍꯨꯝ ꯃꯔꯤ ꯄꯤꯕ ꯏꯂꯦꯛꯇ꯭ꯔꯤꯛ ꯚꯦꯍꯤꯀꯜ ꯊꯝꯕꯤꯕ ꯑꯗꯨꯗꯨꯅ ꯂꯥꯏꯔꯕ ꯀꯥꯡꯕꯨ ꯂꯩꯖꯔꯛꯅꯤꯀꯣ
ꯎꯝ
ꯊꯝꯃꯦꯗꯅ ꯌꯥꯝꯅ ꯆꯥꯡ ꯇꯥꯕꯒꯤ ꯃꯑꯣꯡ ꯅꯠꯇꯕ ꯈꯔ ꯀ ꯁꯤꯖꯤꯟꯅꯕ ꯌꯥꯕꯒꯤ ꯃꯑꯣꯡꯗ ꯊꯝꯕꯤꯔꯗꯤ ꯃꯌꯥꯝꯗꯨ ꯑꯗꯨ ꯃꯑꯣꯡ ꯊꯤꯔ ꯂꯩꯒꯗꯕꯅꯦꯕ ꯇꯥꯡꯕꯗꯨꯅ ꯇꯥꯡꯕꯒꯤ ꯄꯩꯁꯥ ꯄꯥꯏꯕ ꯃꯤꯅ ꯊꯧꯖꯒ꯭ꯔꯦ ꯐꯔꯦ ꯑꯗꯨꯅ ꯈꯔ ꯑꯍꯣꯡꯕ ꯒꯥꯔꯤ ꯈꯔ ꯃꯃꯤꯡ ꯊꯥꯔꯒ ꯍꯥꯏꯇꯥꯔꯦ ꯇꯇꯥꯅꯣꯏ ꯄꯩꯁꯥ ꯇꯥꯔꯣ ꯁꯤꯅ ꯍꯣꯡꯅ ꯌꯣꯜꯂꯣ ꯍꯥꯏꯕ ꯒꯔꯤ ꯈꯔ ꯈꯟꯒꯠꯂ ꯀꯥꯟꯗ ꯒꯃꯦꯟꯅ ꯁꯤꯟꯕꯤ ꯐꯗꯤ ꯐꯗꯧ ꯂꯩ ꯑꯗꯣ ꯒꯃꯦꯟꯒꯤ ꯄꯩꯁꯥꯒꯤ ꯃ ꯃꯊꯥꯡ ꯃꯊꯥ ꯁꯥꯕꯖꯥꯠꯅꯦꯗ ꯌꯥꯝꯅ ꯍꯧꯖꯤꯛꯀꯤ ꯑꯩꯅ ꯍꯥꯏꯖꯒꯤꯈꯤꯕ ꯍꯧꯖꯤꯛꯀꯤ ꯍꯦꯜ ꯁꯦꯛꯇꯔꯒꯤ ꯃꯇꯥꯡꯒꯤꯗꯣ ꯄꯩꯁꯥ ꯃꯌꯥꯝ ꯅꯝꯃꯦꯕ ꯄꯩꯁꯥꯥꯁꯦ ꯄꯤ ꯊꯣꯛꯇꯅ ꯃꯊꯥ ꯁꯥꯕ ꯌꯥꯝ ꯂꯩ ꯍꯥꯏꯕ ꯍꯣꯁꯄꯤꯇꯥꯜ ꯈꯠꯅꯗꯅ
ꯎꯝ
ꯅꯨꯡꯉꯥꯏꯐꯝꯗꯤ ꯈꯪꯗꯦ ꯑꯗꯨꯒꯤ ꯊꯕꯛꯇꯨꯅ ꯅꯠꯇ꯭ꯔꯥ
ꯃꯥꯅꯦ ꯃꯥꯅꯦ ꯎꯝ ꯁꯦꯡꯕꯗꯗꯤ ꯑꯗꯨꯃꯥꯏꯅ ꯑꯩꯈꯣꯏꯒꯤ ꯄꯩꯁꯥꯁꯦ ꯍꯣꯁꯄꯤꯇꯥꯜꯉꯩꯗ ꯑꯗꯨꯃꯥꯏꯅ ꯄꯤꯕꯤꯗꯕꯗꯒꯤ ꯍꯣꯁꯄꯤꯇꯥꯜꯁꯤꯡꯅ ꯃꯣꯏꯒꯤ ꯏꯁꯀꯤꯝ ꯒꯣꯕꯔꯃꯦꯟꯒꯤ ꯏꯁꯀꯤꯝꯒꯤꯁꯤꯦ ꯂꯧꯕ ꯌꯥꯔꯛꯇꯕꯒ ꯌꯥꯝ ꯊꯦꯡꯅꯔꯦꯕ ꯄꯦꯁꯦꯟꯁꯤꯡꯗ ꯍꯥꯏꯗꯤ ꯍꯥꯟꯅꯒꯤ ꯄꯩꯁꯥꯁꯦ ꯄꯤꯊꯣꯔꯛꯇꯦꯅ
ꯐꯥꯔꯃꯥꯁꯤꯁꯨ ꯌꯥꯝꯕ ꯍꯤꯗꯥꯛ ꯂꯩꯒꯦ ꯍꯥꯏꯕꯗ ꯃꯤꯅꯤ ꯍꯥꯏꯔꯗꯤ ꯍꯤꯗꯥꯛꯁ ꯑꯁꯦꯡꯕ ꯄꯤꯗꯦꯕꯔꯤꯛ ꯍꯣꯡꯕ ꯑꯗꯨꯗꯒꯤ ꯃꯃꯜ ꯀꯝꯄꯣꯖꯤꯁꯟ ꯃꯥꯟꯅꯕ ꯃꯃꯜ ꯍꯣꯡꯕ ꯈꯔꯛ ꯄ ꯂꯩꯇꯕꯅ ꯁꯦꯝꯕ ꯍꯩꯗꯥꯛꯁꯤꯦ ꯄꯤ ꯀꯩꯅꯣꯒꯤ ꯍꯛꯁꯦꯜꯒꯤꯅꯦ ꯍꯥꯏꯇꯥꯔꯦ ꯑꯗꯨꯒ ꯑꯩꯈꯣꯏꯅ ꯗꯣꯛꯇꯔꯅ ꯏꯔꯛꯄ ꯍꯤꯗꯥꯛꯁꯤꯗꯤ ꯃꯣꯏꯗꯤ ꯑꯐꯕ ꯀ꯭ꯋꯥꯂꯤꯇꯤ ꯂꯩꯕ ꯑꯐꯕ ꯀꯝꯄꯅꯤ ꯄꯤꯕꯤꯔꯛꯇ ꯀꯩꯅꯣꯒꯤꯅꯤ ꯍꯥꯏꯔꯗꯤ ꯑꯗꯨꯅ ꯑꯩꯈꯣꯏꯁꯨ ꯄꯩꯁꯥꯗꯨ ꯂꯩꯔꯛꯇ꯭ꯔꯗꯤ ꯇꯉꯥꯏ ꯐꯗ꯭ꯔꯗꯤ ꯖꯦꯟꯅꯔꯤ ꯑꯗꯨꯅ ꯃꯆꯤ ꯑꯣꯏꯕꯗꯣ ꯐꯪꯗ꯭ꯔꯗꯤ ꯆꯥꯕꯗꯤ ꯀꯥꯟꯅꯅꯤ ꯌꯥꯝꯕ
ꯃꯥꯅꯦ ꯃꯥꯅꯦ ꯀꯥꯟꯅꯗꯣꯏꯅꯤ ꯑꯩꯈꯣꯏ ꯁꯦꯡꯅ ꯍꯥꯏꯔ ꯀꯥꯟꯗ ꯏꯟꯗꯤꯌꯥ ꯍꯥꯏꯔꯤꯕ ꯂꯩꯕꯥꯛꯁꯤꯗꯤ ꯂꯥꯏꯔꯕꯅ ꯌꯥꯝꯅ ꯂꯩꯒꯟꯕ ꯂꯩꯕꯥꯛ